ꯑ ꯍꯜꯂꯣ ꯑꯣ ꯇꯥꯏꯌꯦ
ꯗꯎꯔꯤ
ꯐꯝ ꯐꯝꯃꯤ ꯇꯥꯕꯔꯥ
ꯍꯩ ꯆꯥꯗ꯭ꯔꯤ ꯉꯁꯤꯗꯤ ꯆꯥꯔꯔꯣꯏ ꯐꯤꯒꯔ ꯁꯦꯝꯔꯅꯤ
ꯇꯜꯂꯦ
ꯄꯨꯛꯁꯦ ꯊꯥ ꯑꯍꯨꯝ ꯃꯔꯤ ꯐꯥꯕ ꯃꯤ ꯃꯥꯟꯈ꯭ꯔꯦ ꯑꯩ ꯊꯥ ꯃꯉꯥ ꯇꯔꯨꯛ ꯐꯥꯕ ꯃꯤ ꯃꯥꯟꯈ꯭ꯔꯦ
ꯅꯪꯛꯇ ꯊꯥ ꯇꯔꯨꯛ ꯃꯥꯜꯂꯗꯤ ꯑꯩꯗꯤ ꯌꯥꯝ ꯃꯥꯜꯂꯝꯒꯅꯤ
ꯖꯥꯔꯦ ꯅꯣꯏ ꯅꯣꯏ ꯇꯤ ꯅꯣꯏꯔꯁꯨ ꯑꯃ ꯀꯩꯅꯣ ꯇꯧꯋꯤꯅ ꯆꯞ ꯆꯥꯅ ꯅꯣꯏꯕꯤꯅ
ꯎꯝ ꯌꯥꯔꯦ ꯌꯥꯔꯦ ꯌꯥꯔꯦ ꯀꯅꯥꯅ ꯅꯣꯏꯕ ꯍꯦꯟꯕ ꯇꯥꯛꯇ ꯑꯩꯅ ꯑꯩꯅ ꯍꯦꯟꯒꯤꯅꯤ ꯑꯩꯅ ꯍꯦꯜꯂꯝꯅꯤ ꯇꯤ ꯌꯥꯔ ꯇꯤ ꯆꯤꯛꯀꯟ ꯌꯦꯟ ꯆꯥꯏ ꯌꯦꯟ ꯌꯦꯟ ꯏꯄꯥꯈꯣꯏꯅ ꯍꯨꯏ ꯁꯥ ꯆꯥꯏꯌꯦ
ꯑ ꯏꯁ ꯅ ꯅꯪꯅ ꯀꯩꯒꯤ ꯍꯨꯏꯁꯥ ꯆꯥꯗꯕ
ꯆꯥꯗꯦ ꯍꯥꯟꯅꯁꯨ ꯆꯥꯗꯦꯅ ꯍꯥꯟꯅꯁꯨ ꯆꯥꯗꯦ ꯑꯗꯨꯒꯤ ꯑꯩꯒ ꯏꯅꯥꯎꯅꯨꯄꯤ ꯑꯅꯤꯒ ꯆꯥꯔꯦ ꯇꯪꯈꯥꯏ ꯂꯩꯔꯒ
ꯎꯝ ꯀꯩꯅꯣ ꯇꯧꯑꯦꯅꯤ ꯌꯥꯝ ꯐꯩꯌꯦꯅꯦ
ꯎꯝ
ꯀꯩꯅꯣ ꯀꯔꯤ ꯇꯧꯕ꯭ꯔꯥ ꯑꯩꯈꯣꯏꯗꯤꯀꯣ ꯉ ꯁꯥꯏꯗꯣ ꯄꯨꯡ ꯑꯅꯤꯋꯥꯏꯗ ꯆꯥꯛ ꯆꯥꯕꯅꯦꯕ ꯑꯗꯨꯒꯤꯀꯣ ꯀꯔꯤꯁꯨ ꯆꯥꯅꯤꯡꯗꯕ ꯄꯨꯛ ꯊꯟꯈ꯭ꯔꯦ ꯅꯪꯁꯨ ꯈꯜꯂꯣꯅꯦ ꯀ ꯀꯛꯆꯤꯡꯗ ꯂꯥꯛꯑꯝꯃꯦ ꯌꯥꯌꯦꯡꯕ ꯑꯗꯨ ꯍꯣꯏꯅꯦ ꯑꯗꯨꯒ ꯑꯃꯨꯛꯀ ꯍꯟꯈ꯭ꯔꯦ ꯍꯜꯂꯒ ꯑꯗꯨ ꯍꯟꯕ ꯀꯥꯟꯗꯗꯤ ꯄꯨꯡ ꯑꯅꯤ ꯇꯥꯈ꯭ꯔꯦ ꯑꯗꯨꯗꯗꯤ ꯑꯗꯨꯗ ꯆꯥꯔꯕꯅꯤꯅ ꯈꯪꯗ꯭ꯔꯦ ꯈꯣꯏꯁꯨ
ꯅꯪꯒꯤ ꯅꯨꯡꯁꯤ ꯑꯁ ꯀꯔꯤꯁꯨ ꯇꯧꯗꯦ ꯉꯁꯥꯏ ꯅꯨꯡꯊꯤꯟꯗ ꯁꯤꯡꯖꯨ ꯆꯥꯔꯦ
ꯁꯤꯡꯖꯨ ꯆꯥꯕꯩ ꯈꯖꯤꯛ ꯈꯛꯇ ꯆꯥꯈ꯭ꯔꯦ ꯆꯥꯛꯁꯨ
ꯑꯥ ꯑꯁ ꯀꯩꯅꯣꯅꯤꯗ ꯑꯗꯨꯅꯦ ꯅꯠꯇꯦ ꯉꯥꯏꯅꯣ ꯅꯪ ꯀꯩꯅꯣ ꯕꯤ ꯑꯦ ꯃꯈꯥ ꯇꯝꯊꯅꯉꯥꯏꯔꯣ
ꯇꯝꯃꯔꯣꯏꯗ ꯇꯜꯂꯦꯗ ꯇꯣꯛꯈ꯭ꯔꯅꯤꯗ ꯋꯥꯏ ꯆꯤꯜꯂꯦ ꯑꯦꯛꯖꯝꯅꯤꯒ
ꯇꯦ ꯚꯥꯏ ꯅꯪ ꯗ꯭ꯔꯃꯥꯒꯨꯝꯕ ꯌꯦꯡꯗꯕ꯭ꯔꯣ
ꯌꯦꯡꯗꯦꯗ ꯍꯧꯖꯤꯛꯒꯥꯟꯗꯤ
ꯀꯔꯤ ꯇꯧꯔꯒ ꯇꯨꯝꯕ ꯉꯥꯛꯇ
ꯇꯨꯝꯃꯒ ꯇꯨꯝꯃꯒ ꯂꯩꯌꯦ ꯍꯧꯖꯤꯛꯀꯥꯟ ꯇꯨꯝꯕꯗ ꯂꯣꯏꯔꯦ ꯇꯨꯝꯕꯁꯤ ꯇꯨꯝꯕꯁꯤ ꯑꯌꯨꯛ ꯅꯨꯡꯊꯤꯜ ꯅꯥꯏꯗꯅ ꯇꯨꯝꯕꯁꯤ ꯅꯪ ꯅꯪꯗꯤ ꯀꯔꯤ ꯇꯧꯕ꯭ꯔꯣ ꯅꯨꯡꯊꯤꯟꯗ
ꯑꯁ ꯑꯩꯗꯤ ꯗ꯭ꯔꯃꯥ ꯌꯦꯡꯉꯦ ꯅꯣꯡ ꯗ꯭ꯔꯃꯥꯁꯦ ꯅꯣꯡꯃꯗ ꯁꯤꯛꯁꯇꯤꯟ ꯑꯦꯄꯤꯁꯣꯠꯁꯦ ꯂꯣꯏꯗꯕ ꯌꯥꯗꯕꯒꯤ ꯒꯤ ꯇꯥꯏꯞꯇꯅꯦ ꯑꯩꯅ ꯌꯦꯡꯔꯤꯁꯦ
ꯐꯥꯁ ꯐꯥꯁ ꯇꯧꯔꯒ
ꯋꯥꯟ ꯑꯦꯛꯁ ꯇꯨ ꯑꯦꯛꯁ ꯇꯧꯔꯒ ꯑꯩꯅ ꯌꯦꯡꯕꯁꯤ ꯌꯦꯡꯕꯁꯤ ꯎꯝ ꯍꯥꯏꯕꯗꯤꯀꯣ ꯀꯩꯅꯣ ꯇꯧꯕꯒꯤ ꯑꯗꯨꯝ ꯗ꯭ꯔꯃꯗꯣ ꯑꯗꯨ ꯑꯅꯧꯅꯧꯕ ꯂꯥꯛ
ꯎꯝ ꯃꯤꯅ ꯁꯨꯃꯛ ꯑ ꯃꯤꯠ ꯀꯔꯥ ꯅꯦꯕꯔ ꯑꯦꯟꯗꯤꯡ ꯁꯝꯃꯔ
ꯁꯝꯃꯔ ꯑ ꯌꯦꯡꯗ꯭ꯔꯤ ꯑꯣꯟ ꯒꯣꯋꯤꯡ ꯅꯠꯇ꯭ꯔꯣ ꯑꯣꯟ ꯒꯣꯋꯤꯡꯗꯤ ꯑꯩꯗꯤ ꯌꯦꯡꯕ ꯇꯥꯜꯂꯦ ꯑꯗꯨꯗꯣ ꯀꯩꯅꯣꯒꯤ ꯑ ꯖꯥꯎ ꯂꯨꯁꯤ ꯍꯣꯏꯒꯤ
ꯎꯝ
ꯃꯣꯏꯒꯤ ꯑꯣꯊꯔꯅ ꯏꯕ ꯃꯥꯜꯂꯦꯕ ꯑꯗꯨꯒꯤ ꯗ꯭ꯔꯃꯥꯁꯦ
ꯑꯗꯨꯅ ꯂꯥꯁ ꯑꯣꯏꯈ꯭ꯔꯅꯤ ꯍꯥꯏꯕꯒꯨꯝ ꯇꯥꯏ
ꯍꯣꯏ ꯍꯣꯏ ꯑꯗꯨꯒꯤꯀꯣ ꯌꯥꯝ ꯅꯨꯡꯉꯥꯏꯁꯨ ꯅꯨꯡꯉꯥꯏꯒꯅꯤ ꯇ꯭ꯔꯦꯂꯔ ꯉꯥꯛꯇ ꯀꯔꯤ ꯃꯆꯤꯠ ꯃꯆꯤꯠ ꯌꯦꯡꯕꯗ ꯐꯥꯎꯕ ꯑꯗꯨꯝ ꯅꯨꯡꯉꯥꯏꯌꯦꯕ
ꯑꯦ ꯑꯗꯨ ꯅꯨꯄꯥꯗꯨꯕꯨ ꯀꯗꯥꯏꯗꯣ ꯎ ꯎ ꯎꯕꯒꯨꯝ ꯇꯧꯋꯦꯅꯦ ꯀꯔꯤ ꯐꯤꯝꯗꯔꯗꯤ ꯈꯪꯗ꯭ꯔꯦ
ꯈꯪꯗꯦ ꯑꯇꯣꯞ ꯑꯇꯣꯞꯄꯗꯤ ꯌꯥꯎꯕ꯭ꯔꯗꯤ ꯈꯪꯗꯦ ꯑꯗꯨꯔꯁꯨ ꯑꯗꯨꯝ ꯑꯗꯨ ꯃꯣꯏꯅ ꯍꯥꯏꯕꯗ ꯑꯗꯨꯒ ꯑꯩꯗꯤ ꯀꯣ ꯀꯩꯅꯣꯁꯨ ꯌꯦꯡꯈ꯭ꯔꯦ ꯇꯤꯠꯁ ꯌꯨ ꯂꯦꯁꯟꯗꯣ ꯌꯦꯡꯈ꯭ꯔꯕ꯭ꯔꯥ ꯅꯪ
ꯌꯦꯡꯒ꯭ꯔꯦ ꯌꯦꯡꯒ꯭ꯔꯦ ꯅꯨꯡꯉꯥꯢꯕꯗꯣ ꯂꯣꯏꯔꯦ
ꯑꯗꯨ ꯑꯩꯗꯤ ꯑꯦꯄꯤꯁꯣꯠ ꯈꯨꯗꯤꯡꯒꯤ ꯋꯥꯔꯤꯁꯦ ꯑꯅꯧ ꯑꯅꯧꯕ ꯂꯥꯛꯍꯟꯕꯒꯤꯀꯣ ꯅꯣ ꯉꯥꯢꯌꯦꯕ ꯅꯠꯇ꯭ꯔꯗꯤ ꯀ꯭ꯔꯤꯁꯨ ꯅꯨꯡꯉꯥꯏꯇꯦꯕ ꯍꯣꯏ
ꯑ ꯁꯤꯖꯟ ꯇꯨꯗꯨ ꯊꯣꯛꯀꯅꯤ ꯍꯥꯏꯕꯒꯨꯝ ꯇꯧꯋꯦ
ꯑꯁ ꯈꯪꯗꯦ ꯁꯤꯖꯟ ꯇꯨꯅ ꯀꯅꯥꯅ ꯑꯃꯨꯛ ꯑꯣꯏꯒꯦꯔꯥ
ꯃꯣꯏ ꯃꯣꯏꯗꯨꯝ ꯑꯣꯏꯕ ꯃꯥꯜꯂꯦ
ꯑꯃ ꯗ꯭ꯔꯥꯃꯥ ꯑꯃ ꯋꯥꯟꯗꯔꯐꯨꯜꯁ ꯆꯥꯢꯅꯣꯜꯒꯤꯗꯣ ꯌꯦꯡꯈ꯭ꯔꯕ꯭ꯔꯥ ꯌꯦꯁ ꯑꯗꯨꯁꯨ ꯅꯨꯡꯉꯥꯏꯌꯦ ꯑꯗꯨꯁꯨ ꯗ꯭ꯔꯃꯥ ꯁꯤꯖꯟ
ꯑꯗꯨꯗꯣ ꯄꯥꯏꯕꯒꯤ ꯑꯣꯏꯕꯒꯤ ꯇꯟꯕꯅꯦꯅꯦ
ꯅꯣꯕ꯭ꯔꯣ ꯅꯣꯛꯄꯗ ꯁꯤꯒꯅꯤ ꯅꯨꯡꯁꯨ ꯌꯥꯝ ꯅꯨꯡꯉꯥꯏ
ꯍꯦꯍꯦꯍꯦ
ꯍꯥꯏꯗꯤ ꯑꯗꯨꯝ ꯀꯩꯅꯣ ꯇꯧꯋꯦꯕ ꯑꯗꯨꯒ ꯑꯃ ꯍꯟꯗꯛ ꯑꯅꯧꯕ ꯑꯃ ꯍꯅꯨꯕꯤ ꯑꯃꯒ ꯀꯩꯅꯣ ꯇꯧꯕꯒꯤꯗꯨ ꯈꯪꯕ꯭ꯔꯥ ꯑꯔꯣ ꯍꯦꯟꯖꯤꯜꯂꯦꯀꯣ ꯑꯗꯨꯃꯛꯇꯤ
ꯍꯣꯏ ꯃꯣꯏꯗꯣ ꯈꯪꯗꯦ ꯃꯦ ꯍꯥꯍꯥꯍꯥ ꯃꯤ ꯑꯦꯛꯇꯤꯡ ꯌꯧꯔꯨꯅꯤꯗ
ꯑꯗꯨꯅꯦ
ꯃꯣꯏ ꯑꯦꯛꯇꯤꯡꯗꯣ ꯍꯟꯃꯟꯒ꯭ꯔꯦ
ꯑꯗꯨꯅꯤ ꯍꯦꯟꯖꯤꯜꯂꯦ ꯐꯨꯔꯤꯠꯀ ꯂꯧꯊꯣꯛꯂꯦꯒ ꯑꯗꯨꯅꯦ ꯃꯣꯏꯒꯤꯗꯣ ꯑ ꯀꯩꯅꯣ ꯇꯧꯋꯦ ꯍꯥꯏꯔꯒ ꯗ꯭ꯔꯃꯥꯗꯣ ꯑꯩꯅ ꯍꯥꯏꯕꯗꯤ ꯑꯍꯟ ꯁꯥꯍꯟꯒꯦ ꯍꯥꯏꯔ ꯗꯨ ꯈꯔ ꯌꯪ ꯑꯣꯏꯕꯅ
ꯎꯝ ꯎꯝ
ꯎꯝ
ꯇꯜꯂꯦꯗ ꯑꯗꯨꯒꯤ ꯌꯦꯡꯅꯤꯡꯗꯦ ꯑꯗꯨ ꯐꯤꯂꯝꯗ ꯃꯥꯗꯣ ꯚꯤꯂꯤꯌꯟ ꯑꯣꯏ ꯃꯥꯜꯂꯦꯀꯣ
ꯅꯥ ꯅꯨꯄꯥꯗꯣ ꯍꯣꯏ ꯃꯥꯂꯦ ꯐꯥꯔꯁꯇꯗꯤ ꯑꯩꯈꯣꯏꯁꯦ ꯏꯁ ꯇꯨꯋꯤꯡꯀ꯭ꯂꯤꯡ ꯋꯥꯇꯔ ꯃꯦꯂꯟꯅꯦ ꯀꯥꯏꯅꯒ
ꯑ ꯍꯥꯍꯥ
ꯇꯨꯋꯤꯡꯀ꯭ꯂꯤꯡ ꯋꯥꯇꯔꯃꯦꯂꯟꯗꯣ ꯏꯁ ꯒ꯭ꯔꯤꯟ ꯐꯣꯔꯦꯁꯅꯦ ꯀꯥꯏꯅꯒ ꯍꯥꯏꯔꯝꯃꯒ ꯂꯥꯁ ꯍꯧꯖꯤꯛꯇꯤ ꯀꯩ ꯁꯥꯔꯦ
ꯁꯤꯗꯅ ꯔꯦꯠ ꯐ꯭ꯂꯦꯛ ꯑꯣꯏꯔꯒ ꯂꯩꯈ꯭ꯔꯦ ꯌꯥꯝꯅ ꯄꯥꯝꯖꯔꯨꯕ ꯇꯥꯕ꯭ꯔꯥꯕꯨ ꯍꯧꯖꯤꯛꯇꯤ ꯀꯩ ꯁꯥꯔꯦ
ꯇꯨꯋꯤꯡꯀ꯭ꯂꯤꯡ ꯋꯥꯇꯔ ꯃꯦꯂꯣꯟꯗꯒꯤ ꯄꯥꯝꯕ ꯍꯧꯕꯅꯦ
ꯑꯗꯨꯅꯦ ꯑꯩꯈꯣꯏꯁꯨ ꯇꯔꯤꯡꯀꯤꯡ ꯋꯥꯇꯔ ꯃꯦꯂꯣꯟꯗꯒꯤ ꯑꯗꯨꯒ ꯀꯌꯥꯝ ꯄꯝꯃꯨꯢ ꯎꯄꯥꯏ ꯂꯩꯇꯦ ꯑꯗꯨꯕꯨ ꯑꯁ ꯍꯣꯏꯗ ꯑꯗꯨ ꯌꯦꯡꯉꯣ ꯑꯩꯁꯨ ꯌꯦꯡꯉꯔꯣꯏꯗꯨꯃꯛꯇꯤ ꯑꯗꯨꯕꯨ ꯌꯦꯡꯉꯣ ꯃꯥꯗꯣ ꯄꯩꯁꯥ ꯌꯥꯝ ꯐꯪꯔꯝꯒꯅꯤ ꯃꯣꯏꯗꯤ ꯍꯥꯏꯗꯤ ꯑꯗꯨꯒꯤ ꯔꯣꯜꯁꯦ ꯃꯤꯅꯁꯨ ꯄꯥꯎ ꯄꯥꯝ ꯄꯥꯝꯔꯝꯃꯣꯏꯕ ꯍꯥꯏꯗꯤ ꯑꯗꯨꯔꯣꯜ ꯀꯨꯝꯅꯉꯥꯏ ꯃꯃꯥ ꯑꯃꯒꯅꯤꯅꯦ ꯅꯪꯁꯨ ꯈꯜꯂꯨꯅꯦ ꯑꯗꯨꯅꯦꯅꯥ ꯑꯣꯕꯤꯌꯥꯁꯂꯤ ꯃꯣꯌꯥ ꯑꯗꯨꯅꯦ ꯄꯩꯁꯥꯗꯤ ꯄꯨꯔꯥ ꯋꯥꯡꯔꯝꯅꯤ ꯑꯗꯨꯒꯤꯅꯦ
ꯄꯩꯁꯥ ꯋꯥꯡꯕꯅꯤꯅ ꯀꯨꯝꯈ꯭ꯔꯥꯅꯤ ꯑꯗꯨꯝ
ꯑꯗꯨꯅꯦ ꯑꯗꯨꯝ ꯀꯣꯝꯔꯅꯤ
ꯍꯦ ꯍꯦ ꯍꯦ ꯄꯩꯁꯥꯒꯤꯅꯤ ꯍꯥꯏꯔꯗꯤ ꯅꯪ ꯑꯩ ꯀꯨꯝꯃꯤꯟꯅꯗꯣꯏꯁꯤꯗꯤ ꯍꯨꯝ ꯍꯨꯝ ꯍꯨꯝ ꯅꯪ ꯁꯨꯁꯤꯁ ꯑꯩꯉꯣꯟ ꯍꯥꯏꯕ ꯁꯥꯏ ꯎꯝ ꯍꯧꯖꯤꯛ ꯂꯥꯛ ꯀ꯭ꯔꯣꯔ ꯀ꯭ꯔꯣꯔ ꯑꯃ ꯄꯤꯌꯣ ꯍꯥꯏꯒꯅꯤ ꯑꯗꯨꯒꯤ
ꯀ꯭ꯔꯣꯜ ꯑꯃ ꯅꯠꯇꯦ ꯀ꯭ꯔꯣꯜ ꯇꯔꯥꯗꯅꯦ
ꯍ ꯍ ꯍ ꯃꯥꯅꯦꯀꯣ ꯏꯁꯀ꯭ꯔꯤꯞꯇꯒꯤ ꯀꯔꯤꯗꯒꯤ ꯅꯠꯇꯦ ꯅꯪꯒꯤꯔꯣꯝꯗꯣ ꯇꯨꯃꯤꯟꯅ ꯂꯩꯌꯣ ꯂꯥꯡꯃꯜꯂꯦ ꯀꯔꯤ ꯆꯔꯤꯛ ꯆꯔꯥꯛ ꯇꯧꯕ꯭ꯔꯣ
ꯑꯩꯔꯣ ꯏꯁꯤꯡ ꯏꯁꯤꯡ ꯀꯃ ꯇꯧꯕ
ꯌꯥꯔꯦ ꯈꯔ ꯂꯦꯞꯄꯣ ꯋꯥꯔꯤ ꯁꯥꯔꯤꯉꯩꯗ ꯀꯥꯅꯕ ꯊꯛꯀꯅꯨ ꯏꯁꯤꯡ ꯊꯛꯄ ꯌꯥꯗꯕꯅꯦ ꯍꯥ ꯍꯥ ꯁꯤꯕꯨꯁꯨ ꯌꯥꯗꯕꯅꯦ ꯑꯗꯨ ꯀꯩꯅꯣꯗꯣ ꯎꯝ ꯑꯗꯨꯗꯤ ꯑꯗꯨꯒ ꯀꯩꯅꯣꯁꯨ ꯑꯩ ꯍꯟꯗꯛ ꯃꯔꯛ ꯐꯤꯂꯝ ꯌꯥꯝ ꯌꯦꯡꯉꯦ ꯑꯗꯨ ꯅꯦꯠꯐ꯭ꯂꯤꯛꯁ ꯏꯪꯂꯤꯁ ꯃꯨꯚꯤꯒꯨꯝꯕ ꯌꯦꯡꯗꯕ꯭ꯔꯣꯅ
ꯌꯦꯡꯗꯦꯗ ꯑꯩꯗꯤ ꯑꯩ ꯑꯩ ꯅꯦꯠꯐ꯭ꯂꯤꯛꯁꯇ ꯌꯦꯡꯗꯦ ꯃꯨꯚꯤ ꯚꯣꯛꯁ ꯇꯣ ꯌꯦꯡꯉꯦ
ꯑꯍꯣꯏꯕ ꯑꯗꯨ ꯑꯩꯅ ꯍꯥꯏꯗꯤ ꯏꯪꯂꯤꯁꯀꯤ ꯁꯤꯔꯤꯁꯀꯨꯝꯕ ꯌꯦꯡꯗꯕ꯭ꯔꯥ ꯍꯥꯏꯕ
ꯌꯦꯡꯗꯦ ꯌꯦꯗꯦ ꯑꯃ ꯑ ꯕꯣꯏꯁ ꯃꯦꯜ ꯐꯣꯔ ꯏꯖꯤ ꯑꯣ ꯑꯗꯨꯗ ꯅꯨꯡꯉꯥꯏ ꯍꯥꯏꯌꯦ
ꯅꯨꯡꯉꯥꯏ ꯑꯩ ꯌꯦꯡꯈ꯭ꯔꯦ ꯌꯦꯡꯉꯣ ꯚꯣꯏꯁ ꯕ꯭ꯔꯣ ꯅꯨꯡꯉꯥꯏꯕꯅꯦ ꯌꯥꯝ
ꯗꯥꯎꯟꯂꯣꯠ ꯇꯧꯔꯒ
ꯅꯨꯡꯁꯨ ꯅꯨꯡꯁꯤꯕꯅꯦ ꯈꯪꯕ꯭ꯔꯥ ꯑꯗꯨꯝ ꯒ꯭ꯔꯤꯟ ꯐ꯭ꯂꯦꯛ ꯑꯣꯏꯌꯦꯕ ꯔꯦꯠ ꯐ꯭ꯂꯦꯛ ꯅꯠꯇꯦꯕ ꯕꯠ ꯅꯪ ꯌꯦꯡ ꯒꯦ ꯍꯥꯏꯔꯗꯤ ꯅꯃꯤꯠꯇꯨ ꯎꯁꯤꯜꯂꯒ ꯐꯖꯅꯗꯤ ꯌꯦꯡꯕ ꯇꯥꯕꯅꯦ
ꯑ ꯌꯦꯡꯕ ꯇꯥꯔꯦ
ꯑꯗꯨꯒꯀꯣ ꯑꯃꯁꯨ ꯌꯦꯡꯉꯣ ꯑꯣꯐ ꯀꯦꯝꯄꯁ ꯍꯥꯏꯔꯒ ꯕ꯭ꯔꯣ ꯒ꯭ꯔꯤꯟ ꯐ꯭ꯂꯦꯛꯅꯦ ꯒ꯭ꯔꯤꯟ ꯐ꯭ꯂꯦꯛ
ꯑꯣꯐ ꯑꯣꯐ ꯀꯦꯝꯄꯁ ꯏꯪꯂꯤꯁꯀꯤ
ꯍꯣꯏ ꯑꯦꯄꯤꯁꯣꯠ ꯁꯤꯛꯁ ꯔꯥ ꯑꯩꯠ ꯔ ꯉꯥꯛꯇ ꯂꯩꯕꯅꯦ ꯑꯗꯨꯝ ꯊꯨꯕꯅꯦ ꯅꯨꯃꯤꯠ ꯑꯃꯗ ꯑꯗꯨꯝ ꯂꯣꯏꯕ ꯉꯝꯕꯅꯦ
ꯌꯦꯡꯉ ꯌꯦꯡꯉ ꯂꯣꯏꯔꯦ ꯀꯩꯅꯣ
ꯑꯗꯨꯅꯦ ꯅꯨꯡꯉꯥꯏꯕꯅꯦ ꯃꯣꯏ ꯑꯗꯨ ꯑꯣꯐ ꯀꯦꯝꯄꯁ ꯀꯕꯔꯁ ꯃꯦꯜ ꯐꯣꯔ ꯏꯖꯕꯦꯜꯗꯣ ꯅꯨꯡꯉꯥꯏꯌꯦ ꯑꯗꯨꯒ ꯑꯩꯅ ꯗ꯭ꯔꯃꯥ ꯀꯔꯤ ꯀꯔꯤꯕꯨ ꯌꯦꯡꯕ꯭ꯔꯅꯦ ꯑꯩꯁ ꯃꯨꯚꯤꯕꯣꯛꯁꯇꯀꯣ ꯌꯦꯡꯃꯟꯈ꯭ꯔꯕꯒꯤꯀꯣ ꯍꯧꯖꯤꯛ ꯇ꯭ꯋꯦꯟꯇꯤ ꯁꯚꯦꯟ ꯋꯤꯗꯥꯎꯠ ꯗꯥꯎꯟꯂꯣꯗꯇ ꯗꯥꯎꯟꯂꯣꯗ ꯄꯥꯗꯕꯤꯗꯀꯣ ꯇ꯭ꯋꯦꯟꯇꯤ ꯁꯚꯦꯟ ꯂꯩꯔꯤ ꯌꯦꯡꯅꯉꯥꯏ
ꯑꯧ ꯑꯩꯗꯨ ꯗꯥꯎꯟꯂꯣꯗ ꯇꯧꯕ ꯌꯥꯗꯦ ꯐꯣꯟꯗꯣ ꯂꯣꯏ ꯍꯦꯡꯗ ꯍꯦꯡ ꯆꯠꯄ ꯋꯥꯅꯤꯗ
ꯑꯣ ꯑꯩꯅ ꯀꯩꯅꯣꯗꯨ ꯗꯥꯎꯟꯂꯣꯗ ꯇꯧꯕ ꯗꯥꯏꯔꯦꯛꯀꯤꯗꯣ ꯃꯣꯏꯒꯤ ꯗꯥꯎꯟꯂꯣꯗ ꯇꯧꯐꯝꯗꯣ
ꯑꯣ
ꯑꯗꯨꯒꯤꯗꯣ ꯗꯥꯎꯟꯂꯣꯗꯇꯨ ꯇꯨ ꯑꯗꯨ ꯐꯣꯟ ꯃꯅꯨꯡꯗꯗꯤ ꯇꯧꯕꯀꯣ
ꯎꯝ
ꯑꯗꯨꯒ ꯀꯩꯅꯣ ꯇꯧꯕ ꯑꯗꯨꯒ ꯁꯤ ꯍꯟꯗꯛ ꯑꯅꯧꯕ ꯕ ꯉꯔꯥꯡ ꯅꯍꯥꯟ ꯃꯥꯏ ꯔꯣꯌꯦꯜ ꯅꯦꯃꯦꯁꯤꯁꯇꯨ
ꯑꯗꯨ ꯌꯦꯡꯒꯦ ꯇꯧꯔꯒ ꯌꯦꯡꯗ꯭ꯔꯤ
ꯑꯗꯨꯅꯦ ꯑꯗꯨꯅꯦ ꯕ꯭ꯔꯣ ꯅꯨꯡꯉꯥꯏꯒꯅꯤ
ꯌꯦꯡꯗ꯭ꯔꯤ
ꯑꯩꯪ ꯌꯦꯡꯗ꯭ꯔꯤ ꯑꯩ ꯄꯥꯝꯃꯨꯔꯒ ꯂꯩꯕꯅꯤ ꯌꯦꯡꯅ ꯉꯥꯏ ꯑꯗꯨ ꯂꯣꯏꯗ꯭ꯔꯤꯌꯦ ꯍꯣꯏ ꯄꯥꯝꯃꯨꯏꯌꯦꯅ ꯑꯦꯄꯤꯁꯣꯗꯇꯣ ꯅꯍꯥꯟꯗꯣ ꯐꯣꯔꯇꯤꯟ ꯍꯣꯏꯅꯦ ꯑꯗꯨ ꯑꯗꯨꯕꯨꯗꯤ ꯕꯥ ꯕꯥꯏ ꯇꯧꯔꯅꯤꯅꯦ ꯑꯗꯨ ꯁꯣꯝꯗꯗꯤ ꯃꯤ ꯅꯦ ꯁꯣꯝ ꯀꯔꯗꯤ ꯑꯗꯨ ꯑ ꯇꯦꯟ ꯐꯥꯎꯕꯗꯤ ꯂꯩꯔꯝꯃꯦꯕꯀꯣ ꯃꯣꯏꯒꯤ ꯕꯣꯛꯁꯇꯣ ꯑꯗꯨ ꯍꯧꯖꯤꯛ ꯃꯨꯛ ꯌꯦꯡꯉ ꯀꯌꯥ ꯂꯩꯒꯦꯔꯗꯤ ꯈꯪꯗꯦ
ꯑꯣ ꯑꯩꯁꯨ ꯌꯦꯡꯒꯗꯕꯅꯦ ꯅꯨꯄꯥ ꯑꯗꯨ ꯃꯁꯛ ꯊꯤꯔꯁꯨ ꯅꯨꯄꯥ ꯊꯣꯛꯄ ꯋꯥꯅꯤꯗ
ꯇꯨ ꯐꯣꯔꯇꯤꯟ ꯐꯥꯎꯕ ꯉꯥꯛꯇ ꯂꯩꯌꯦꯕ
ꯑꯣ ꯄꯔꯐꯦꯛ ꯒ꯭ꯔꯥꯎꯟꯗꯣ ꯌꯦꯡꯕ ꯂꯣꯏꯔꯦ ꯑꯩꯗꯤ
ꯄꯥꯔꯐꯦꯛ ꯍꯦꯗ ꯒ꯭ꯔꯥꯎꯟ ꯌꯦꯡꯗ꯭ꯔꯤ ꯑꯩꯗꯨꯁꯨ ꯄꯥꯝꯃꯨꯕꯒꯤ
ꯂꯣꯏꯔꯦ ꯂꯣꯏꯔꯦ ꯃꯤ ꯗꯤꯂꯦꯠ ꯇꯧꯕ ꯍꯥꯟꯒ꯭ꯔꯅꯤ ꯌꯦꯡꯒ꯭ꯔꯣ
ꯍꯥꯥ
ꯗꯤꯂꯦꯠ ꯇꯧꯕꯗ ꯍꯥꯟꯒ꯭ꯔꯅꯤꯕ ꯌꯦꯡꯈ꯭ꯔꯣꯕ
ꯎꯝ ꯑꯩ ꯍꯧꯖꯤꯛ ꯀꯩꯅꯣ ꯑꯃ ꯀꯟ ꯌꯦꯡ ꯉꯁꯤ ꯂꯣꯏꯍꯟꯒꯅꯤ ꯉꯁꯤ ꯂꯣꯏ ꯍꯜꯂꯒ ꯀꯔꯤꯔꯥ ꯉꯥꯏꯈꯣꯀꯣ ꯑꯩꯒꯤ ꯗ꯭ꯔꯃꯥ ꯃꯃꯤꯡꯗꯣ ꯀꯥꯎꯕꯨ ꯀꯥꯎꯈ꯭ꯔꯦ ꯎꯝ ꯐꯤꯁ ꯃꯤ ꯍꯥꯏꯔꯒ ꯁꯔꯖꯔꯤ ꯇꯧꯕꯒꯤ ꯑꯃ ꯂꯩꯌꯦꯕꯀꯣ ꯐꯤꯁ ꯃꯤ ꯐꯤꯁ ꯃꯤ ꯁꯔꯖꯔꯤ ꯇꯧꯕ ꯅꯠꯇꯦ ꯗ꯭ꯔꯃꯥꯒꯤ ꯑ ꯍꯦꯔꯣꯟ ꯀꯩꯅꯣꯅꯦꯕ ꯍꯦꯔꯣꯁꯦ ꯁꯔꯖꯔꯤ ꯇꯧꯕ ꯃꯤꯅꯦꯕꯀꯣ ꯃꯥꯏꯒꯤ ꯑꯗꯨ ꯑꯗꯨꯝ ꯃꯥꯁꯦ ꯃꯥ ꯂꯩꯕꯅꯦꯕ ꯑꯗꯨ ꯑꯗꯨꯝ ꯂꯣꯏꯒꯅꯤ ꯑꯦꯄꯤꯁꯣꯠ ꯇꯨꯋꯦꯜꯐ ꯉꯛꯇ ꯂꯩꯕꯅꯦ ꯑꯗꯨꯒꯤ ꯂꯣꯏꯍꯟꯒꯦ ꯇꯧꯕ
ꯂꯣꯏꯍꯜꯂꯣ ꯂꯣꯏꯍꯜꯂꯣ ꯍꯦꯔꯣ ꯃꯁꯛ ꯐꯖꯕ꯭ꯔꯣ
ꯑꯗꯨ ꯑꯁ ꯅꯣꯢꯗꯦꯗ ꯑꯗꯨꯝ ꯊꯥꯏꯅꯒꯤ ꯑꯦꯛꯇꯔꯁꯅꯤꯗ ꯑꯗꯨ ꯌꯦꯡꯕ ꯍꯦꯔꯣꯏꯟꯁꯤꯅꯀꯣ ꯅꯪ ꯗꯨ ꯊ꯭ꯔꯨ ꯗ꯭ꯔꯃꯥ ꯐꯦꯟ ꯅꯠ ꯇꯦ ꯅꯪꯁꯦ ꯐꯦꯁꯀꯤ ꯐꯦꯟꯅꯦ ꯀꯦ ꯐꯦꯁꯀꯤ ꯐꯦꯟꯅꯦ
ꯑꯗꯨꯒ ꯃꯔꯣꯏ ꯌꯥꯅꯤ ꯃꯤꯊ ꯑꯗꯨꯕꯨꯗꯤ ꯌꯦꯡꯅꯤꯡꯉꯤ
ꯅꯦꯃꯤꯁ ꯑꯗꯨꯃꯛꯇꯤ ꯌꯦꯡꯉꯣ ꯃꯥꯒꯤ ꯋꯥꯔꯤꯗꯨꯅꯀꯣ ꯍꯦꯟꯅ ꯐꯖꯕꯗꯣ ꯅꯨꯄꯥꯗꯨ ꯃꯁꯛ ꯐꯖꯕ ꯅꯠꯇꯦꯕ ꯑꯗꯨꯅꯦ ꯐꯖꯕ ꯅꯠꯇꯦꯕ ꯃꯥꯒꯤ ꯀꯥꯔꯦꯛꯇꯔꯗꯣ
ꯌꯥ